ꯍꯜꯂꯣ
ꯍꯜꯂꯣ
ꯃꯤꯁꯦ ꯑꯗꯨꯝ ꯑꯩ ꯀꯩꯝ ꯇꯧꯗꯦ ꯁꯤꯗ ꯈ꯭ꯋꯥꯡ ꯅꯥꯏꯅ ꯐꯝꯃꯤ
ꯏꯁ ꯋꯥꯕꯤꯅꯦꯃꯦ ꯇꯟꯕꯅ ꯈꯔ ꯍꯦꯟꯅꯗꯤ ꯅꯥꯕꯅꯦ
ꯅꯠꯇꯦ ꯅꯠꯇꯦ
ꯑꯁꯦꯡꯕꯩꯅꯦ ꯇꯟꯕ ꯇꯟ ꯍꯦꯛ ꯇꯜꯂꯕ ꯑꯗꯨꯝ ꯅꯥꯔꯅꯤ
ꯀꯔꯤ
ꯇꯟꯕꯩ ꯅꯠꯇꯦ ꯇꯟꯕꯩ ꯅꯠꯇꯦ
ꯃꯤꯠꯆꯦ ꯇꯨꯝꯕꯤ ꯃꯤ ꯄꯩꯁꯥ ꯆꯪꯅꯕꯗꯣ ꯐꯣꯟꯒ ꯄꯪꯇꯧ ꯇꯧꯅꯔꯤ ꯄꯣꯠꯅꯤ
ꯃꯥꯅꯤꯅꯦ
ꯀꯔꯤ
ꯇꯥꯛꯁ ꯇꯣ ꯑꯝꯇ ꯄꯤꯔꯛꯑꯗꯤ ꯐꯒꯗꯕꯅꯤꯅꯦ ꯄꯤꯔꯛꯇꯦꯅꯦ ꯅꯥꯕ
ꯃꯤ ꯍꯥꯞꯐꯜꯂꯣ ꯀꯩꯅꯣ ꯍꯥꯏꯔ ꯍꯥꯏꯔꯒ ꯃꯤ ꯍꯥꯏꯔ ꯍꯥꯏꯔ ꯍꯥꯞꯐꯜꯂꯣ ꯀꯩꯅꯣ
ꯃꯤ ꯍꯥꯏꯔ ꯍꯥꯏꯔ ꯍꯥꯞꯐꯜ ꯍꯥꯐꯜꯕꯕꯨꯗꯤ ꯍꯥꯞꯐꯜꯂꯤꯅꯦ
ꯀꯅꯥ ꯀꯅꯥ ꯍꯥꯞꯄꯒꯦ
ꯑꯁ ꯗꯤꯗꯥꯥꯁ ꯍꯣꯏꯅꯦ
ꯑꯗꯨ ꯃꯤ ꯍꯥꯞꯄ ꯍꯥꯏꯁꯦ ꯂꯤꯡ ꯊꯥꯔ ꯍꯥꯞꯄꯁꯨ ꯅꯠꯇꯕꯗꯨꯕꯨ
ꯑꯗꯨꯕꯨꯗꯤ ꯅꯝꯕꯔꯗꯨ ꯂꯩꯔꯒ ꯋꯥꯔꯤ ꯁꯥꯟꯅꯒꯗꯃꯤꯒꯤꯅ
ꯂꯤꯡꯊꯥꯔ ꯍꯥꯞꯄꯗꯤ
ꯕꯣꯅꯁꯇꯁꯨ ꯈꯔ ꯀꯥꯟꯅꯒꯗꯕ ꯥꯏꯌꯣ
ꯃꯥꯅꯦ
ꯁꯤꯗꯤ ꯂꯤꯡ ꯅꯠꯇꯦ ꯂꯤꯡ ꯅꯠꯇꯦ ꯆꯦꯇꯣꯝꯕꯤꯒꯤ ꯀꯌꯥꯃꯨꯛ ꯁꯨꯔꯨꯖꯥꯠꯅꯣ ꯈꯪꯗꯣꯏꯅꯤꯣ
ꯑꯩꯣꯏ ꯀꯨꯏꯔꯦ ꯁꯣꯏꯨꯔꯨꯝꯝꯕ ꯈꯔ ꯌꯥꯎꯔꯕꯅꯤ ꯀꯩꯅꯣ
ꯉꯍꯥꯟ ꯆꯥꯝꯃꯒ ꯍꯨꯝꯐꯨ ꯍꯨꯝꯗꯣꯏ ꯑꯃ ꯑ ꯉꯁꯤꯒꯤ ꯆꯍꯨꯝꯒ ꯀꯌꯥꯅꯣꯝ ꯑꯣꯏ ꯍꯥꯏꯕꯅꯤ ꯑ ꯑꯩꯒꯤꯗꯤ ꯍꯟꯗꯛꯀꯤ ꯁꯤꯗꯤ ꯌꯥꯝꯅ ꯎ ꯐꯪꯒꯗꯕ ꯃꯥꯟꯗꯦꯗ ꯋꯥꯔꯤ ꯁꯥꯟꯅꯩꯅꯤꯅ ꯅꯦꯋꯥꯡ ꯅꯨꯡꯉꯥꯏꯇꯕꯒꯤ ꯄꯠ ꯄꯠ ꯇꯠꯄꯗ
ꯈꯕꯨ ꯁꯥꯟꯅꯔꯗꯤ ꯌꯥꯗ꯭ꯔꯣ ꯑꯩꯁꯦ
ꯃꯤꯅꯤꯠ ꯇꯔꯥꯗꯤ ꯁꯥꯟꯅꯧ ꯍꯥꯏꯕꯅꯤ
ꯎꯝ
ꯑꯗꯨ ꯃꯤꯅꯤꯠ ꯇꯔꯥ ꯐꯥꯗꯤꯦ ꯃꯤꯅꯤꯠ ꯑꯍꯨꯝꯒꯨꯝꯕ ꯑꯅꯤꯒꯨꯝꯕ ꯑꯗꯨꯃꯥꯏꯅ ꯇꯥꯏꯗ ꯇꯔꯒ ꯑꯍꯨꯝꯂꯛꯂꯥ ꯑꯅꯤꯔ ꯀꯩꯅꯣ ꯇꯧꯕꯔꯥ
ꯍꯥꯏꯥꯏꯗꯅꯣ ꯍꯥꯥ
ꯀꯩꯅꯣ ꯑꯩꯈꯣꯏ ꯅꯥꯎꯗ ꯍꯪꯉꯤꯔꯣ
ꯑꯁꯤꯗꯅꯤ ꯑꯩꯕꯨ ꯀꯗꯥꯥꯏꯗꯅꯣ ꯈꯪꯗꯦ
ꯒꯥꯔꯤ ꯒꯥꯔꯤ ꯂꯩꯕꯗꯨꯗ ꯅꯨꯡꯉꯥꯏꯕ ꯌꯥꯎꯔ ꯐꯪꯗꯦꯕ
ꯑꯣ ꯆꯗꯤꯒꯦ ꯅꯅꯦ
ꯊꯥꯎꯗ ꯍꯥꯏ
ꯃꯥꯅ ꯃꯥꯅ ꯂꯩ ꯃꯥꯅ ꯂꯩꯖꯕꯅꯤꯅ
ꯎꯝ ꯑꯗꯨ ꯃꯥꯅ ꯎ ꯃꯥꯅ ꯂꯩꯖꯕꯅꯤꯅ ꯂꯣꯟꯗꯣ ꯃꯥꯅꯗꯤ ꯁꯤꯡꯉꯣꯏꯅꯦ
ꯃꯥꯅ ꯁꯤꯜꯂꯒꯅꯤ ꯊꯧꯔꯤꯗꯣ ꯅꯪꯁꯨ ꯑꯃꯨ ꯁꯤꯟꯖꯜꯂꯨꯗ꯭ꯔꯥ
ꯑꯩꯈꯣꯏ ꯁꯤꯟꯅꯕ ꯄꯩꯁꯥ ꯂꯩꯇꯦ ꯑꯩꯈꯣꯏꯗꯤ
ꯑꯗꯨꯝ ꯊꯣꯛꯑ ꯊꯣꯛ ꯂꯥꯛꯆꯅꯤꯍꯦ
ꯍꯟꯗꯛ ꯅꯨꯡꯐꯤꯡꯒꯣꯟ ꯌꯣ ꯇꯥꯃꯤꯗꯨꯁꯦ
ꯃꯆꯦꯠ ꯑꯃ ꯀꯩ ꯑꯃ
ꯁꯤꯦ ꯑꯩꯗ ꯇꯥꯛꯁ ꯀꯦꯝ ꯄꯤꯔꯛꯇꯁꯨ ꯐꯪꯒꯗ꯭ꯔꯕ
ꯐꯪꯏꯌꯦ
ꯏ ꯍꯗꯔꯤ ꯃꯤꯅꯦ
ꯎ ꯑꯩꯒꯤꯖꯅꯤ ꯀꯩꯅꯣ ꯂꯨꯄꯥ ꯆꯥꯝꯃꯃꯨꯛꯇꯤ ꯑꯩꯁꯨ ꯇꯥꯛꯁꯨ ꯐꯪꯈꯤꯗꯦ ꯑꯗꯨ ꯐꯪꯈꯤꯅꯤ ꯀꯩꯅꯣ
ꯎꯝ
ꯆꯥꯝꯃ ꯍꯥꯏꯗ ꯆꯥꯝꯃꯒ ꯑꯗꯒꯤ ꯂꯨꯄꯥ ꯅꯣꯏ ꯆꯗꯣ ꯂꯨꯄꯥ ꯅꯤꯝꯐꯨ ꯃꯉꯥ ꯅꯠꯇ꯭ꯔꯣ
ꯪꯈ꯭ꯔꯅ ꯊꯣꯏ
ꯑꯣ ꯑꯗꯨꯒꯨꯝꯕꯅꯦꯅ ꯐꯪꯗ꯭ꯔꯤꯁꯦ ꯑꯩꯗꯤ ꯁꯨꯡꯌꯦꯡꯕꯨ ꯌꯦꯡꯗꯦꯗꯅ ꯃꯣꯏꯅ ꯌꯥꯔꯦ ꯍꯥꯏꯔ ꯀꯥꯟꯗ ꯑꯩ ꯆꯪꯕꯩ ꯋꯥꯅꯤ ꯍꯟꯗꯛꯀꯤ ꯍꯟꯗꯛꯀꯤ ꯇꯥꯛꯁ ꯑꯃ ꯃꯩ ꯄꯤꯕꯗꯨꯁꯨ ꯀꯣ ꯏꯟꯀꯝꯒ ꯊꯥꯏꯅꯤ ꯖꯤꯦꯔꯣ ꯏꯟꯀꯝ ꯑꯗꯒꯤ ꯀꯩ ꯀꯩꯅꯣ ꯌꯥꯝꯅ
ꯇꯦꯟꯖꯔꯛ ꯏꯪ ꯈꯜꯕꯅꯤ
ꯍꯟꯛꯒꯤ ꯇꯥꯡꯁꯨ ꯑꯃ ꯊꯣꯛꯄꯅꯦꯕ ꯑꯗꯨꯗ ꯖꯦꯔꯣ ꯏꯟꯀꯝ ꯑꯗꯒꯤ ꯇꯔꯥ ꯏꯟꯀꯝ ꯀꯨꯟ ꯏꯟꯀꯝ ꯇꯧꯔꯒ ꯑꯃ ꯊꯣꯛꯄꯅꯦꯕ
ꯊꯋꯥꯥꯏꯅꯤ ꯃꯃꯤ ꯊꯥꯏꯖꯦ ꯖꯦꯔꯣ ꯏꯟꯀꯝ ꯑꯃꯛ ꯑꯗꯨ ꯁꯨꯝ ꯃꯣꯏꯒꯤ ꯀꯩꯅꯣꯝ ꯅꯪ ꯃꯜꯂꯤ ꯏꯟꯀꯝ ꯍꯥꯏꯔ ꯀꯩꯅꯣ
ꯅꯈꯣꯏ ꯑꯩ ꯌꯦꯡꯒꯦ ꯁꯤ ꯂꯣꯏꯕꯒ ꯌꯦꯡꯗꯣꯏꯗꯤ ꯌꯥꯔꯣꯏ ꯀꯩꯅꯦ ꯀꯌꯥꯃꯨꯛ ꯇꯥꯟꯕ ꯉꯝꯗꯣꯏꯅꯣ ꯈꯪꯗꯦ ꯃꯁꯤꯗꯩꯁꯤꯗ ꯑꯁ ꯐ꯭ꯔꯤꯒꯦ ꯍꯥꯏꯔꯗꯤ ꯚꯥꯏ ꯒꯣꯁ ꯍꯌꯥꯔꯗꯣ
ꯑꯝ
ꯑꯗꯨꯅꯦ ꯅꯪ ꯅꯨꯡꯉꯥꯏꯗꯣꯏꯕꯣ
ꯐꯣꯏ ꯇ ꯍꯗꯗꯒꯣꯁꯤ
ꯎꯝ ꯑꯩ ꯑꯗꯨꯗ ꯂꯨꯄꯥ ꯂꯤꯁꯤꯡ ꯑꯅꯤꯃꯨꯛꯇ ꯂꯧꯏꯦ ꯋꯥꯁꯑꯞꯇ ꯍꯥꯥ
ꯐꯥꯗꯣꯏꯅꯤ ꯀꯩꯅꯣ ꯂꯣꯏꯃꯛ ꯂꯥꯛꯑꯗꯣꯏꯅꯤ ꯑꯗꯨ ꯂꯧꯊꯣꯛꯎꯔꯗꯕꯅꯤ ꯀꯩꯅꯣꯅꯦ ꯑꯗꯨ ꯀꯣꯟ ꯂꯧꯊꯣꯛꯄ ꯌꯥꯏ ꯅ ꯍꯥꯟꯅ ꯆꯃꯨꯝꯨꯒꯁꯤꯗ ꯀꯔꯤꯒꯨꯝꯗ꯭ꯔꯣ ꯀꯣ ꯂꯒ ꯄ ꯌꯥꯅ ꯍꯥꯏ ꯃꯈ ꯑ ꯄꯨꯂꯒ ꯑꯒꯔꯦ ꯁꯤꯒꯤ ꯏꯂꯤ ꯀꯀꯥꯗ ꯀꯩꯅꯁꯨ ꯅꯣꯛꯇꯕꯤꯗ ꯃ ꯆ ꯆ ꯀꯣꯏ ꯗ ꯍ ꯍꯥꯟꯅ ꯃꯤ ꯁꯥꯔꯅ ꯐꯣꯟꯕ ꯌꯥꯅꯤ ꯍꯥꯏ
ꯕꯥꯁꯣꯏ ꯃꯤ ꯀꯌꯥꯝꯃ ꯍꯥꯏꯔꯤꯖꯥꯅꯣ
ꯑ ꯏꯟꯗꯤꯌꯥꯗ
ꯑ ꯇꯅ ꯄꯩꯁꯥ ꯄꯤꯔꯑ ꯖꯥꯠꯔꯣ
ꯪꯒꯅꯤꯒꯅ
ꯌꯥꯏ ꯅꯥꯏꯕ ꯊꯕꯛꯁꯤꯕꯨ ꯃꯤꯉꯣꯟꯗꯒꯤ ꯑꯣꯏꯅ ꯂꯧꯁꯤꯜꯂꯦꯅꯗ
ꯑ ꯎꯝ
ꯃꯣꯏꯒꯤ ꯄꯨꯗꯤ ꯕꯦꯂꯔꯤꯒꯤ ꯗꯨꯀꯥꯟ ꯑꯃ ꯍꯥꯡꯕꯗꯣ
ꯎꯝ
ꯑꯗꯨ ꯃꯤ ꯀꯟꯅ ꯈꯣꯝꯃꯤꯅꯦꯕ
ꯍꯃꯤꯖꯤ ꯀꯩ ꯀꯗꯖ
ꯌꯥꯎꯕꯒꯤ
ꯀꯩ ꯗꯨꯀꯥꯟꯣ ꯍꯥꯡꯗꯣꯏꯕꯣ
ꯈꯪꯗꯦ ꯃꯣꯏ ꯀꯩ ꯗꯨꯀꯥꯟꯅꯣ
ꯃꯣꯏꯒꯤꯗꯤ ꯌꯥꯎꯒ ꯌꯥꯎꯒꯥꯏꯅ ꯍꯥꯏꯅꯔꯤ
ꯎꯝ
ꯃꯣꯏ ꯗꯨꯀꯥꯟꯗ ꯌꯥꯎ ꯌꯥꯎ ꯀꯥꯏꯅ ꯍꯥꯏꯅꯔꯤꯑꯕ
ꯑ ꯋꯥ
ꯀꯃꯥꯏ ꯕꯦꯅꯁꯇꯨ ꯃꯥꯜꯂꯤ ꯇꯗꯤꯕꯦꯅ ꯍꯥꯏꯈꯤꯕ
ꯎꯝ
ꯑꯗꯨꯗ ꯌꯥꯎꯍꯧꯔꯁꯤꯔꯣ
ꯄꯁ ꯃꯉꯥ ꯄꯤꯒꯦ ꯍꯥꯏꯔꯛꯇꯣꯏꯔꯣ ꯊꯥꯗꯣ ꯑꯗꯨꯒꯒ
ꯏꯁꯁꯗꯤ ꯇ ꯨꯒꯂꯤ ꯆꯕꯨꯅ ꯐꯩ
ꯎꯝ ꯀꯩꯊꯦꯜ ꯊꯣꯛꯏ ꯂꯥꯛꯕꯗꯗꯤ ꯇꯃꯣꯏꯔ ꯁꯛꯀꯟꯝꯇ ꯑꯣꯏꯔꯣ
ꯀꯩꯗꯧꯅꯖꯦ
ꯊꯧꯈꯪꯅꯦꯒꯥꯎꯅ
ꯍꯥꯥ
ꯅꯅꯥꯍꯎ ꯃꯤ ꯌꯦꯟ ꯂꯩꯔꯨꯁꯤ ꯂꯧꯃꯤ ꯅꯅꯥꯍꯎꯧꯕꯗꯒꯤ
ꯌꯦꯟꯁꯤꯗ ꯂꯩꯒꯗ꯭ꯔꯣꯒꯤ ꯚꯏ
ꯍꯣꯏꯗ ꯌꯥꯗꯕ
ꯏꯀꯥꯗꯨ꯭ꯔꯕꯥ
ꯅꯧꯃꯤ
ꯀꯩꯅꯣ ꯍꯥꯏ ꯑꯩꯈꯣꯏꯅ ꯍꯜꯂꯛꯑꯒ ꯒꯥꯔꯤꯗꯨ ꯊꯥꯕ ꯀꯩꯅꯣꯅꯦ
ꯊꯔ ꯊ ꯍꯥꯏꯦ ꯃꯅꯦ
ꯒꯥꯔꯤ ꯂꯩꯔꯒ ꯀꯔꯤꯒꯤ ꯁꯥꯛꯀꯠꯅꯅꯤ
ꯊꯥꯎꯅꯤꯅꯦ ꯊꯥꯎꯅꯤꯅꯦ
ꯊꯥꯎ ꯀꯩꯅꯣ ꯃꯣꯏ ꯍꯟꯖꯅꯤ ꯀꯩꯅꯣ
ꯑꯥꯎ ꯎ ꯃ
ꯏꯒꯥꯏ ꯕ꯭ꯔꯁ ꯅꯨꯡ ꯑꯃꯝ ꯇꯧꯗ꯭ꯔꯤꯍꯩ
ꯑꯣꯕꯤꯕꯤꯔꯕꯔ
ꯑꯩ ꯌꯥꯔꯤ ꯇꯠꯄꯒꯤ ꯑꯩ ꯀꯔꯤꯝ ꯇꯧꯅꯤꯡꯗꯦ ꯍꯧꯖꯤꯛ
ꯑ ꯈ꯭ꯋꯥꯡꯒ ꯅꯥꯕꯅꯤ ꯑꯩ ꯌꯥꯏ ꯇꯠꯄꯁꯦ
ꯍꯥꯥ
ꯃꯥꯡꯒ ꯅꯥꯒꯨꯝ ꯇꯧꯅꯦ ꯑꯩꯒ ꯑꯩ ꯆꯠꯄꯁꯦ
ꯑꯁ ꯑꯗꯨꯗꯤ ꯈꯪꯗꯦ ꯑꯩꯕꯣ ꯌꯥꯔꯤꯁꯤꯗꯤ
ꯑꯩꯗꯤ ꯒꯥꯔꯤꯒ ꯁꯨꯝ ꯆꯤꯛꯈꯤꯕ ꯈꯣꯠꯈꯤꯕ ꯌꯥꯎꯔꯗꯤ ꯑꯩ ꯈ꯭ꯋꯥꯡꯈꯩꯗ ꯅꯥꯕꯅꯤ ꯑꯗꯨꯗ
ꯑꯁꯤꯕꯕꯤꯔꯥꯅꯤꯗꯦ
ꯑꯗꯩ ꯈꯤꯇꯪ ꯈꯤꯇꯪꯒ ꯇꯜꯂꯕ ꯁ ꯈ꯭ꯋꯥꯡ ꯅꯥꯔꯛꯑꯅꯤ
ꯑ
ꯇꯧꯗꯣꯗꯪꯦ
ꯏ ꯇꯧꯏ ꯇꯧꯗꯦꯗ
ꯑ ꯈꯪꯉꯤ ꯃꯁꯪ ꯂꯩꯅꯗꯣ ꯏꯩꯅ
ꯎꯁꯤ ꯑꯣ ꯃꯤꯅꯠ ꯁꯨꯔꯦ ꯊꯝꯃꯒꯦ
ꯍꯥꯎꯗ